ꯍꯣ
ꯍꯣꯏ ꯇꯥꯏꯌꯦ
ꯑ
ꯍꯜꯂꯣ
ꯅꯪ ꯇꯧꯕ꯭ꯔꯣ ꯑꯥ ꯇꯌꯦ ꯑꯩꯗꯤ ꯇꯌꯦ ꯇꯥꯔ꯭ꯕ꯭ꯔꯣ
ꯇꯥꯏꯌꯦ ꯍꯧꯖꯤꯛꯅ ꯆꯥꯛ ꯆꯥꯕ ꯂꯣꯏꯔꯒ ꯐꯝꯃꯦ
ꯑꯣ ꯀꯔꯤ ꯑꯦꯟꯁꯥꯡ ꯁꯥꯕ꯭ꯔꯣ
ꯃꯁꯤ ꯇꯣꯃꯦꯇꯣꯒ ꯀꯔꯤ ꯀꯔꯤ ꯍꯥꯞꯄꯒ ꯊꯣꯡꯉꯦ
ꯑ ꯑ ꯑ ꯍꯥꯎꯕꯅꯦ ꯀꯗꯥꯏꯗ ꯂꯩꯕ꯭ꯔꯣ ꯍꯧꯖꯤꯛꯁꯦ
ꯑꯩ ꯕꯦꯡꯒꯂꯣꯔꯗ ꯂꯩꯌꯦ ꯅꯪꯗꯤ ꯀꯥꯏꯗ ꯂꯩꯕ꯭ꯔꯣ
ꯑ ꯑꯩꯁꯨ ꯃꯄꯥꯟ ꯗ ꯂꯩꯌꯦ ꯑꯗꯨꯝ
ꯑꯣꯀꯦ ꯅꯨꯡꯉꯥꯏꯔꯤꯕꯣ
ꯑꯥ ꯅꯨꯡꯉꯥꯏꯔꯤꯌꯦ ꯅ ꯐꯗꯤꯅꯅꯨꯡꯉꯥꯏ ꯑ ꯃꯗꯅ ꯆꯥꯅꯨꯡ ꯉꯥꯏꯔꯤ ꯑ
ꯑꯣꯀꯦ ꯀꯩ ꯏꯟꯁꯥꯡ ꯆꯥꯔꯤꯒꯦ
ꯉꯁꯤꯁꯦ ꯄꯥꯟꯒ ꯀꯩꯅꯣ ꯌꯣꯡꯆꯥꯛ ꯃꯔꯨ ꯍꯥꯞꯄ꯭ꯔꯒ ꯆꯥꯏ
ꯃꯄꯥꯟꯗ ꯂꯩꯔꯒ ꯌꯣꯡꯆꯥꯛ ꯃꯔꯨ ꯆꯥꯕ ꯐꯪꯕꯗꯤ ꯅꯨꯡꯉꯥꯏꯀꯣ ꯍꯣꯏ
ꯑꯥ ꯍꯣꯏ ꯅꯨꯡꯉꯥꯏꯕꯅꯦ ꯑꯗꯣ ꯃꯃꯜꯁꯦ ꯌꯥꯝ ꯇꯥꯡꯕꯅꯤꯀꯣ
ꯖ ꯍꯣꯏ ꯅꯣꯔꯠ ꯏꯁ ꯗꯨꯀꯥꯟ ꯀꯔꯤ ꯀꯔꯥ ꯂꯩꯕꯅꯤꯅ ꯐꯪꯉꯝꯒꯅꯦꯕ
ꯐꯪꯕꯨꯗꯤ ꯐꯪꯉꯦ ꯑꯗꯨꯕꯨ ꯌꯥꯝ ꯇꯥꯡꯕ
ꯇꯥꯡꯗꯤ ꯇꯥꯡꯉꯦ ꯑꯀꯪꯕ ꯑꯣꯏꯕ꯭ꯔꯥ ꯅꯣꯏ ꯆꯥꯕꯗꯣ
ꯍꯣꯏ ꯑꯀꯪꯕꯅꯦ ꯃꯔꯨ ꯀꯣ
ꯍꯣꯏ
ꯆꯣ ꯑꯗꯨꯗꯣ ꯆꯌꯦ ꯑ ꯁꯥꯠꯒꯤ ꯑꯦꯃꯩ ꯃꯃꯥꯜ ꯁꯦ ꯇꯥꯡꯢꯍꯦ
ꯑꯗꯨꯅꯦ ꯕꯦꯃꯨ ꯁꯨꯠꯀꯨꯝꯕ ꯀꯔꯤ ꯀꯔꯥ ꯆꯥꯅꯤꯡꯕꯅ ꯁꯤꯠ ꯑꯥ ꯑꯗꯣ ꯁꯤꯗꯗꯤ ꯌꯥꯝ ꯐꯪꯗꯦꯕ
ꯂꯣꯀꯦꯜꯒꯤ ꯂꯣꯀꯦꯜꯒꯤꯗꯣ ꯆꯥꯕꯗꯣ ꯑꯩ ꯌꯥꯝ ꯅꯨꯡꯉꯥꯏꯌꯦꯀꯣ
ꯍꯣꯏ ꯆꯥꯕ ꯐꯪꯗꯕꯁꯦ ꯅꯨꯡꯉꯥꯏꯇ꯭ꯔꯦ ꯀꯨꯏꯔꯦ ꯆꯥꯕ ꯐꯪꯗꯕ
ꯑꯥ
ꯀꯔꯤ ꯀꯔꯤ ꯇꯧꯔꯤꯅꯣ?
ꯑꯩ ꯀꯩꯁꯨ ꯇꯧꯗꯦꯗ ꯑꯗꯨꯝ ꯃꯤꯒꯤ ꯃꯇꯦꯡ ꯄꯥꯡꯕ ꯍꯥꯏꯇꯥꯔꯦ
ꯅꯪꯅꯦꯌꯦ
ꯑꯣꯀꯦ ꯊꯕꯛ ꯀ꯭ꯔꯤ ꯀꯔꯥ ꯑꯩ ꯗ꯭ꯌꯨꯇꯤ ꯆꯠꯂꯒ ꯍꯜꯂꯛꯄꯅꯦ ꯍꯣꯏ ꯎꯝ
ꯑꯥ ꯑꯩꯈꯣꯏ ꯑꯗꯨꯗꯤ ꯆꯠꯂꯒ ꯍꯜꯂꯛꯂꯒ ꯆꯥꯛ ꯆꯥꯔꯒ ꯑꯗꯨꯝ ꯂꯩ ꯎ
ꯑꯩꯁꯨꯅꯦ ꯗꯤꯁꯋꯤꯛꯁꯦ ꯁꯨꯇꯤ ꯁꯨꯇꯤ ꯐꯪꯗ꯭ꯔꯦꯕ ꯑꯩꯗ
ꯑꯣ ꯀꯔꯤꯒꯤꯔꯣ
ꯏꯁꯇꯥꯐ ꯑꯩꯈꯣꯏꯒꯤꯗꯣ ꯏꯁꯇꯥꯐ ꯌꯥꯎꯗꯕꯒꯤ ꯈꯔ ꯄꯤꯗ꯭ꯔꯥ
ꯑꯥ ꯑꯥ ꯑꯩꯈꯣꯏꯗꯤ ꯁꯟꯗꯦ ꯈꯣꯗꯤꯡꯗꯤ ꯁꯨꯇꯤꯅꯤ
ꯑꯣ ꯑꯩꯈꯣꯏꯗꯤ ꯁꯟꯗꯦꯒꯤꯔꯤ ꯀꯔꯥꯁꯨ ꯁꯨꯇꯤ ꯐꯪꯗ꯭ꯔꯦ
ꯑꯥ ꯁꯟꯗꯥꯌꯗꯤ ꯑꯗꯨꯝ ꯁꯨꯇꯤ ꯑꯣꯏꯕꯅꯤꯅ ꯑꯗꯨꯝ ꯇꯨꯝꯊꯣꯛꯑꯒ ꯂꯩꯕꯅꯤ ꯑꯩꯈꯣꯏꯗꯤ
ꯆꯔꯆ ꯀꯔꯤ ꯀꯔꯥꯁꯨ ꯆꯠꯄ ꯐꯪꯗ꯭ꯔꯦ ꯑꯁ ꯅꯨꯡꯉꯥꯏ
ꯍꯣꯏ ꯆꯔꯁꯤ ꯌꯥꯝ ꯂꯥꯞꯅꯤꯅꯥ ꯁꯠꯄ ꯐꯪꯒ꯭ꯔꯦ ꯑꯩꯈꯣꯏꯁꯨ
ꯆꯔꯠꯁ ꯀꯔꯤ ꯀꯔꯥꯗꯣ ꯌꯥꯝ ꯂꯥꯞꯄꯦ ꯁꯤꯗꯒꯤ ꯌꯥꯝ ꯂꯥꯞꯄꯦ ꯑꯗꯨꯒꯤ ꯁꯨꯇꯤꯁꯨ ꯐꯪꯗꯦ ꯑꯗꯨꯗꯤ ꯆꯠꯄ ꯐꯪꯗ꯭ꯔꯦꯕ
ꯍꯣꯏ
ꯃꯄꯥꯟꯗ ꯂꯩꯕꯅꯤꯅ ꯎꯄꯥꯏ ꯂꯩꯇ꯭ꯔꯦ
ꯝ ꯇꯦ
ꯄꯣꯡ ꯀꯌꯥ ꯀꯌꯥꯗ ꯇꯨꯝꯊꯣꯛꯄ꯭ꯔꯣ ꯅꯈꯣꯏꯗꯤ
ꯑꯩꯈꯣꯏꯗꯤ ꯄꯨꯡ ꯃꯉꯥꯒꯨꯝꯕ ꯇꯨꯝꯃ ꯃꯣꯔꯅꯤꯡꯅꯤꯡ
ꯑꯩ ꯀꯔꯤꯒꯤ ꯌꯥꯝ ꯊꯦꯡꯉꯍꯦ
ꯇꯨꯝꯃꯦ
ꯗꯤꯤꯗꯤ ꯑ
ꯇ꯭ꯋꯦꯜ ꯇꯨꯋꯦꯜꯐꯇ ꯂꯣꯏꯗꯤ ꯂꯣꯏꯕꯅꯦ ꯌꯥꯝ ꯁꯥꯗꯦ ꯗ꯭ꯌꯨꯇꯤꯗꯣ ꯇꯨꯋꯦꯜꯐꯇ ꯂꯣꯏꯕꯅꯦ ꯑꯗꯣ ꯉꯁꯤ ꯉꯟꯅ ꯂꯥꯛꯄ
ꯑꯥ ꯑꯥ ꯑ ꯅꯥꯏ ꯁꯤꯞ ꯃꯣꯔꯅꯤꯡ ꯁꯤꯞ ꯂꯩꯕꯤꯒꯤꯦꯔ
ꯍꯣꯏ
ꯑ ꯑꯗꯣ ꯅꯪꯗꯤ ꯅꯥꯏꯠ ꯁꯕ꯭ꯔꯣ ꯃꯣꯔꯅꯤꯡ ꯆꯕ꯭ꯔꯣ
ꯑꯩ ꯃꯣꯔꯅꯤꯡ ꯁꯤꯐ ꯇꯧꯕꯅꯦ ꯑꯗꯣ ꯉꯁꯤ ꯃꯣꯔꯅꯤꯡ ꯆꯠꯂꯦ ꯑꯗꯨꯒ ꯀꯔꯤ ꯀꯔꯥ ꯇꯧꯔꯒ ꯀꯩꯅꯣ ꯇꯧꯈ꯭ꯔꯕ ꯊꯨꯅ ꯂꯥꯛꯈ꯭ꯔꯕ
ꯅꯪ ꯦꯡ꯭ꯂꯣꯣꯔꯗ ꯂꯩꯦ ꯋꯥ
ꯔꯨꯝꯃꯦꯠꯁꯤꯡꯗꯣ ꯅꯨꯡꯉꯥꯏꯇꯕꯀꯣ
ꯑꯥ ꯑꯥ ꯀꯩꯅꯣ ꯅꯟꯗꯤꯌꯥꯟꯕꯨ ꯈꯪꯕ꯭ꯔꯣ
ꯈꯥꯎ
ꯑ ꯃꯤꯗꯤꯅꯕꯨ ꯈꯥꯡꯒꯦꯕ
ꯍꯣꯏ ꯑꯩꯈꯣꯏ ꯀ꯭ꯂꯥꯁꯃꯦꯠ ꯑꯣꯏꯌꯦ ꯃꯥꯗꯣ
ꯀꯩꯅꯣ ꯃꯥꯁꯦ ꯀꯔꯤ ꯖꯥꯇꯔꯥꯀꯣ
ꯔꯣꯡꯃꯩꯅꯦ ꯔꯣꯡꯃꯩ
ꯅꯠꯇꯦ ꯃꯤꯌꯟ ꯑꯃ ꯂꯩꯌꯦ ꯎꯝ ꯔꯣꯡꯃꯥꯏ ꯅꯠꯇꯕ ꯔꯣꯡꯃꯥꯏ ꯍꯥꯏꯕ꯭ꯔꯥ ꯇꯥꯡꯈꯣꯜ ꯍꯥꯏꯕ꯭ꯔꯥ ꯑꯩ
ꯑ ꯑꯗꯨꯗꯤ ꯈꯪꯗꯦ
ꯑꯣ ꯑꯣ ꯑꯗꯨ ꯃꯤꯡꯅꯕ ꯑꯣꯏꯔꯝꯅꯤꯀꯣ
ꯍꯣꯏ ꯃꯤꯡ ꯆꯞ ꯃꯥꯟꯅꯕ ꯑꯣꯏꯔꯝꯒꯅꯤ
ꯎꯝ
ꯃꯤꯡ ꯆꯞ ꯃꯅꯥꯕ ꯑꯃꯦ
ꯍꯣꯏ ꯑꯗꯨꯃꯥꯏꯅ ꯇꯧꯋ ꯋꯦꯗꯔꯁꯦ ꯀꯃꯥꯏꯅ ꯇꯧꯕ꯭ꯔꯣ ꯅꯈꯣꯏ ꯃꯐꯝꯗ
ꯎꯝ ꯋꯦꯗꯔ ꯌꯥꯝ ꯅꯨꯡꯉꯥꯏꯌꯦ ꯁ ꯌꯥꯝꯅꯁꯨ ꯁꯥꯗꯦ ꯌꯥꯝꯅꯁꯨ ꯏꯪꯗꯦ
ꯑ ꯃꯔ ꯃꯔꯥ ꯇ ꯂꯣꯡ ꯆꯕ꯭ꯔꯥ
ꯍꯣꯏ ꯃꯔꯛ ꯃꯔꯛ ꯅꯣꯡ ꯆꯨꯨꯔꯦ ꯉꯔꯥꯡꯗꯣ ꯈꯔ ꯅꯣꯡ ꯆꯨꯔꯒ ꯑꯃꯨꯛ ꯇꯣꯛꯈ꯭ꯔꯦ
ꯑ ꯉꯁꯤꯗꯤ
ꯉꯁꯤ ꯆꯨꯒꯗꯕꯗꯤ ꯃꯥꯜꯂꯦ ꯈꯔ ꯃꯝꯃꯒ ꯂꯩꯌꯦ
ꯍꯣꯏ ꯑꯗꯨ ꯑꯩꯈꯣꯏ ꯃꯐꯝꯁꯨ ꯑꯗꯨꯃꯥꯏꯅ ꯇꯧꯋꯦ ꯑꯗꯨ ꯆꯨꯁꯨ ꯆꯨꯗꯕ ꯌꯥꯝ ꯁꯔꯥ ꯂꯩ ꯌꯥ ꯑꯗꯨꯁ
ꯑꯥ
ꯐꯝꯕꯁꯨ ꯌꯥꯗꯦ ꯐꯝꯝꯕꯁꯨ ꯌꯥꯗꯦ ꯑꯗꯨꯝ ꯕꯣꯔꯤꯡ ꯇꯧꯔ ꯂꯩꯅꯤ
ꯌꯥꯝꯅ ꯁꯥꯕ ꯃꯐꯝꯗ ꯂꯩꯕꯁꯨ ꯕꯣꯔꯤꯡ ꯇꯧꯕꯅꯤꯅ
ꯍꯔꯦ ꯌꯥꯝ ꯁꯥꯏ ꯑꯁꯤ ꯑꯁꯤꯗꯗꯤ
ꯦ ꯏꯔꯨꯒꯦ ꯍꯥꯏꯕꯅꯤ ꯏꯔꯨꯒꯦ ꯇꯧ ꯏꯔꯨꯒꯦ ꯇꯧꯒꯦ ꯍꯥꯏꯕꯅꯤ ꯑꯗꯨꯕꯨ ꯌꯥꯝ ꯁꯥꯕꯒꯦ
ꯃꯇꯝ ꯈꯔ ꯄꯣꯊꯥꯒꯦ ꯍꯥꯏꯅ ꯑꯗꯨꯝ ꯂꯩꯒꯅꯤ
ꯑ
ꯉꯪ ꯉꯟꯅ ꯏꯔꯕꯁꯨ ꯑꯩꯅ ꯍꯨꯃꯥꯡꯁꯦ ꯌꯥꯝ ꯌꯥꯝ ꯊꯣꯛꯄꯀꯣ
ꯑꯗꯨꯅꯦ ꯅꯪ ꯔꯦꯟꯗ ꯂꯩꯕ꯭ꯔꯥ ꯅꯠꯇ꯭ꯔꯒ ꯑꯦꯀꯣꯃꯣꯗꯦꯁꯟ ꯀꯔꯤ ꯀꯔꯥ ꯂꯩꯕ꯭ꯔꯣ
ꯑ ꯀꯣꯝꯗꯁꯟꯗ ꯂꯩꯕꯅꯦ ꯑꯩꯈꯣꯏꯗꯤ
ꯑꯣꯀꯦ ꯑꯦꯀꯣꯃꯣꯗꯦꯁꯟꯗ ꯂꯩꯕꯅ ꯈꯔ ꯐꯔꯦꯗ ꯑꯩꯈꯣꯏꯒꯤꯗꯤ ꯄꯩꯁꯥ ꯇꯥꯟꯕꯅꯤꯅꯣ
ꯍ ꯇ ꯃꯅꯇꯥꯋꯦ
ꯄꯩꯁꯥ ꯇꯥꯟꯕ ꯍꯥꯏꯕꯁꯦ ꯃꯤꯒꯤ ꯃꯈꯥꯗ ꯂꯩꯕ ꯍꯥꯏꯕꯁꯦ ꯌꯥꯝ ꯋꯥꯏꯅ
ꯑꯗꯨꯅꯦ ꯋꯥꯔꯦ ꯅꯪ ꯌꯨꯝ ꯆꯠꯇꯕ ꯀꯨꯏꯔꯕꯣ?
ꯀꯣꯏꯗ꯭ꯔꯤꯌꯦ ꯆꯍꯤ ꯑꯅꯤꯗꯤ ꯁꯨꯔꯦ꯫
ꯑꯣ ꯌꯨꯝ ꯆꯠꯀꯦꯔꯣ ꯉꯁꯤ ꯍꯧꯖꯤꯛ ꯑ ꯗꯤꯁ ꯌꯔ꯫
ꯉꯁꯤ ꯆꯠꯀꯦ ꯈꯟꯕꯅꯦ꯫
ꯑꯣꯀꯦ꯫
ꯑꯍ ꯅꯪ ꯅꯪꯗꯤ ꯆꯠ ꯑꯦ ꯅꯪꯁꯨ ꯆꯠꯀꯦꯔꯥ?
ꯍꯣꯏ ꯗꯤꯁ ꯍꯣꯏ ꯑ ꯀꯨꯃꯁꯤ ꯁꯤ ꯀꯨꯝꯁꯤ ꯆꯠꯀꯦ ꯇꯧꯕꯅꯦ꯫ ꯑ ꯌꯨꯝ ꯆꯠꯇꯕꯁꯨ ꯀꯨꯏꯔꯦꯕ ꯗꯒꯤ ꯍꯧꯖꯤꯛꯀꯥꯟꯒꯤꯗꯤ ꯆꯠꯈ꯭ꯔꯁꯤꯔ ꯆꯍꯤ ꯑꯍꯨꯝ ꯁꯨꯔꯅꯤ ꯆꯠꯇꯕ꯫
ꯑꯣ ꯑꯣ ꯑꯩꯁꯨ ꯆꯍꯤ ꯑꯅꯤ ꯁꯨꯔ
ꯉꯁꯤ ꯉꯁꯤ ꯆꯍꯤꯗꯤ ꯆꯠꯈ꯭ꯔꯁꯤꯔꯥ ꯍꯥꯏꯅ ꯈꯜꯂꯒ ꯇꯧꯕꯅꯦ ꯑꯗꯣ ꯆꯠꯄ ꯐꯪꯒꯦꯔꯥ ꯐꯪꯉꯣꯏꯔꯥ ꯈꯪꯗꯦ꯫
ꯍꯣꯏ
ꯃꯤ ꯌꯥꯝ ꯅꯣꯏ ꯅꯣꯏꯒꯤ ꯃꯤꯁꯤꯡꯒ ꯂꯩꯅꯕ꯭ꯔꯥ ꯅꯠꯇ꯭ꯔꯒ ꯀꯅꯥ ꯀꯅꯥ ꯂꯩꯕ꯭ꯔꯣ ꯅꯣꯏ?
ꯇꯣꯉꯥꯟ ꯇꯣꯉꯥꯟꯅ ꯂꯩꯌꯦ ꯑꯁꯤꯗꯗꯤ ꯅꯥꯒꯥꯂꯦꯟꯁꯨ ꯃꯅꯤꯄꯨꯔꯁꯨ ꯑꯗꯨꯝ ꯃꯤꯛꯁ ꯇꯧꯋꯦ꯫
ꯑꯣ
ꯃꯤꯌꯥꯝ ꯂꯩ꯫ ꯍꯣꯏ ꯅꯨꯡꯗꯤ ꯅꯨꯡꯉꯥꯏꯌꯦ ꯍꯋꯥꯏ ꯃꯤ ꯌꯝꯕꯒꯤꯀꯣ ꯎ
ꯑꯩꯈꯣꯏꯒꯤꯗꯤ ꯃꯌꯥꯡ ꯌꯥꯝꯕꯒꯤ ꯅꯨꯡꯉꯥꯏꯇꯦꯕ꯫
ꯃꯌꯦꯡ ꯃꯅꯥꯛꯇꯗꯤ ꯍꯣꯏ ꯂꯩꯕ ꯈꯔ ꯅꯨꯡꯉꯥꯏꯇꯕꯅꯦ꯫
ꯍꯣꯏ ꯑꯗꯣ ꯃꯣꯏ ꯃꯣꯏꯗꯣ ꯈꯔ ꯂꯥꯡꯉꯦꯕ ꯇꯨꯝꯕ ꯀꯩꯀꯥꯁꯨ ꯌꯥꯝꯅ ꯀꯩꯅꯣ
ꯍꯣꯏ ꯑꯗꯨꯝ ꯇꯧꯕꯅꯤ ꯃꯈꯣꯏꯒꯤ꯫
ꯌꯥꯝ ꯅꯨꯡꯉꯥꯏꯇꯦ꯫ ꯑꯗꯨꯒꯤ ꯊꯦꯡ ꯊꯦꯡꯅ ꯇꯨꯝꯃꯦ ꯑꯗꯣ ꯊꯕꯛ ꯆꯠꯄꯒꯤ ꯑꯃꯨꯛ ꯉꯟꯅ ꯍꯧꯒꯠꯂꯅꯤ꯫ ꯋꯥꯔꯦ
ꯄꯨꯡ ꯀꯌꯥ ꯀꯌꯥ ꯍꯧꯒꯠꯅꯣ ꯅꯪꯁꯦ
ꯎꯝ ꯇꯤꯗꯣ ꯑꯦꯂꯚꯦꯟ ꯊꯥꯔꯇꯤꯗ ꯑꯃꯨꯛ ꯆꯠꯄꯅꯤꯅꯪ ꯉꯟ ꯉꯟꯅ ꯍꯧꯒꯠꯂꯦꯕ꯫
ꯑꯧ
ꯈꯔꯗꯤ ꯋꯥꯔꯦ꯫
ꯎꯝ
ꯅꯣꯏꯒꯤꯗꯤ ꯗ꯭ꯌꯨꯇꯤ ꯇꯥꯏꯃꯤꯡ ꯀꯔꯤ ꯀꯔꯤ ꯇꯧꯕ꯭ꯔꯥ?
ꯑꯩ ꯒꯤꯇꯤ ꯇꯥꯏꯃꯤꯡ ꯉꯟ ꯉꯟꯅ ꯆꯠꯂꯦ ꯉꯟꯅ ꯍꯜꯂꯛꯑꯦ ꯑꯩꯈꯣꯏꯗꯤ ꯑꯗꯨꯝ ꯇꯧꯕꯅꯦ꯫
ꯅꯣꯏ ꯂꯩꯐꯝꯗꯣ ꯅꯨꯡꯉꯥꯏꯕ꯭ꯔꯥ ꯊꯕꯛ ꯀ꯭ꯔꯤ ꯀ꯭ꯔꯥꯒꯤꯗꯤ?
ꯍꯣꯏ ꯂꯩꯐꯝꯗꯤ ꯍꯣꯏ ꯅꯨꯡꯉꯥꯏ ꯍꯥꯏꯕ ꯇꯥꯔꯦ꯫ ꯑꯗꯣ ꯏꯁꯤꯡꯁꯦ ꯊꯨꯝꯒꯤ ꯏꯁꯤꯡꯅꯤꯅꯀꯣ ꯈꯔ ꯅꯨꯡꯉꯥꯏꯇꯕ ꯏꯁꯤꯡꯁꯦ꯫
ꯑꯣ ꯁꯤꯗꯁꯨ ꯁꯨꯃꯥꯏꯅ ꯇꯧꯋꯦꯗ ꯏꯁꯤꯡꯁꯦ ꯌꯥꯝ ꯅꯨꯡꯉꯥꯏ ꯅꯨꯡꯉꯥꯏꯇꯦꯕ ꯏꯔꯨꯕ ꯀꯥꯟꯗ ꯑꯗꯨꯝ ꯁꯝꯗꯣ ꯀꯦꯜꯂꯦꯕ
ꯑꯗꯨꯃꯥꯏꯅ ꯇꯧꯋꯦ ꯁꯤꯁꯨ
ꯁꯝ ꯀꯦꯟꯕꯅ ꯂꯣꯏꯔꯦ ꯁꯝꯁꯨ ꯌꯥꯗ꯭ꯔꯦ
ꯄꯩꯁꯨ ꯑꯗꯨꯃꯥꯏ ꯇꯧꯏ ꯍꯧꯖꯤꯛꯀꯁꯦ ꯁꯝ ꯍꯤꯗꯥꯛ ꯄꯥꯏꯔꯁꯨ ꯀꯥꯟꯅꯗ꯭ꯔꯦ ꯁꯝꯄꯨ ꯏꯔꯨꯔꯁꯨ ꯀꯥꯟꯅꯗ꯭ꯔꯦ ꯑꯗꯨꯝ ꯆꯟꯅꯉꯗꯦꯕꯤꯅꯤ
ꯁꯝ ꯁꯝ ꯀꯦꯟꯕꯅ ꯀꯦꯟꯕꯅ ꯌꯥꯗ꯭ꯔꯦ ꯌꯨꯝ ꯆꯠꯇ꯭ꯔꯗꯤ ꯌꯥꯔꯔꯣꯏ ꯍ
ꯑꯁꯤꯁꯏ ꯌꯥꯝ ꯁꯥꯕꯒꯤ ꯑꯣꯏꯕ꯭ꯔꯥ ꯍꯥꯏꯅ ꯑꯩꯁꯨ ꯈꯟꯕꯅꯤ
ꯎꯝ
ꯌꯥꯝ ꯁꯥꯏꯕ ꯁꯤꯗꯁꯨꯀꯣ
ꯍ
ꯇꯨꯝꯃꯁꯨ ꯌꯥꯗꯦ ꯑꯦꯁꯤ ꯍꯥꯞꯇꯕꯅꯤꯅ ꯐꯦꯟ ꯍꯥꯞꯔꯁꯨ ꯐꯦꯟꯒꯤ ꯀꯔꯤꯁꯨ ꯀꯅꯥ ꯑꯃ ꯂꯩ ꯦ
ꯐꯦꯟ ꯈꯛꯇꯗꯤ ꯀꯥꯟꯅꯗꯦ ꯑꯦꯁꯤ ꯍꯥꯞꯇ꯭ꯔꯗꯤ ꯁꯥꯕ ꯀꯥꯟꯗꯗꯤ ꯌꯥꯗꯦꯕ
ꯍꯣꯢ ꯁꯤ ꯍꯦꯛꯇꯅ ꯂꯩꯕ ꯈꯔ ꯅꯨꯡꯉꯥꯏꯇꯕꯅꯤ ꯁꯥꯕꯅꯤ ꯑꯁ ꯑ ꯅꯈꯣꯏ ꯃꯐꯝꯗꯗꯤ ꯏꯁꯤ ꯍꯥꯞꯄ꯭ꯔꯣ
ꯑꯩꯈꯣꯏ ꯃꯐꯝꯗ ꯑꯦꯁꯤ ꯍꯥꯞꯇꯦ ꯐꯦꯟ ꯐꯦꯟ ꯁꯤꯂꯤꯡ ꯐꯦꯟ ꯑꯃ ꯍꯥꯞꯄꯦ ꯑꯗꯨꯒ ꯏꯁꯇꯦꯟ ꯐꯦꯟ ꯑꯃ ꯄꯤꯕ ꯑꯗꯨꯒꯤ ꯇꯣ ꯈꯛꯇꯨ ꯄꯥꯏꯔꯒ ꯂꯩꯌꯦ ꯌꯥꯝꯅꯁꯨ ꯁꯥꯕ ꯅꯠꯇꯕꯅꯤꯅ
ꯑꯥ ꯑ ꯅꯨꯡꯉꯥꯏꯔꯝꯒꯅꯤꯅ ꯑꯩꯈꯣꯏ ꯃꯐꯝꯗꯗꯤ
ꯅꯨꯡꯗꯤ ꯅꯨꯡꯉꯥꯏꯌꯦ ꯔꯨꯝꯃꯦꯠꯇꯨꯅ ꯐꯠꯇꯕꯀꯣ
ꯑ ꯃꯤ ꯀꯌꯥ ꯀꯌꯥ ꯂꯩꯌꯕ꯭ꯔꯣ
ꯍꯧꯖꯤꯛ ꯃꯤ ꯇꯔꯦꯠ ꯂꯩꯌꯦ
ꯑꯣ ꯃꯤ ꯌꯥꯝꯃꯤꯅꯦ ꯅꯨꯄꯥ ꯅꯨꯄꯤ ꯅꯨꯄꯤ ꯉꯥ ꯇꯔꯥ
ꯅꯨꯄꯤ ꯈꯛꯇꯅꯦ ꯅꯨꯄꯤꯒꯤ ꯈꯛꯇ ꯄꯤꯕ ꯑꯗꯨꯒꯤ
ꯑ ꯎꯝ
ꯃꯤ ꯌꯥꯝꯃꯟꯕꯗꯨꯗ ꯀꯝꯐꯣꯔꯇꯦꯕꯜ ꯑꯣꯏꯗ꯭ꯔꯕ
ꯎꯝ ꯅꯨꯄꯤ ꯉꯥꯛꯇ ꯂꯩꯕꯅ ꯅꯨꯡꯉꯥꯏꯌꯦ ꯅꯨꯄꯥ ꯂꯩꯕꯗꯤ ꯀꯝꯐꯣꯔꯠ ꯑꯣꯏꯗꯦꯕꯀꯣ
ꯍꯣꯏ ꯅꯨꯄꯤ ꯈꯛꯇ ꯑꯣꯏꯕꯒꯤ ꯈꯠꯅꯕꯁꯨ ꯌꯥꯝꯃꯦꯕ
ꯍꯣꯏ ꯃꯔ ꯃꯔ ꯊꯗꯤ ꯑꯗꯨꯃꯥꯏꯁꯨ ꯇꯧꯑ
ꯅꯨꯄꯤ ꯈꯛꯇ ꯑꯣꯏꯕꯒꯤ ꯈꯠꯅꯕꯅꯥ ꯈꯠꯅꯕꯅꯥ
ꯎꯝ ꯅꯨꯄꯤꯗꯤ ꯀꯟꯅ ꯈꯟꯅꯕ ꯍꯩꯒꯅꯤ
ꯄꯣꯠ ꯀꯔꯤ ꯀꯔꯥ ꯐꯖꯅ ꯊꯝꯅꯕꯒꯤ ꯈꯠꯅꯕ ꯃꯣꯠꯄꯒꯤ ꯈꯠꯅꯕ ꯀ꯭ꯔꯤ ꯀ꯭ꯔꯤ ꯇꯧꯔꯦ
ꯎꯝ ꯀꯔꯛ ꯇꯅꯤ ꯀ꯭ꯔꯕ꯭ꯔꯣ
ꯅꯠꯇꯦꯗ
ꯀ